ꯍꯜꯂꯣ
ꯑꯣ ꯏꯆꯦ
ꯑꯩ ꯏꯆꯦꯗ ꯋꯥ ꯑꯃ ꯇꯥꯅꯒꯦꯅ ꯐꯣꯟꯗ ꯇꯧꯖꯔꯛꯏꯅꯦ
ꯑꯣ ꯍꯣꯏ ꯍꯥꯏꯌꯣ
ꯎꯝ ꯏꯆꯦ ꯍꯣꯏꯒꯤ ꯑꯝ ꯐꯥꯝ ꯑꯃ ꯑꯆꯧꯕ ꯑꯃ ꯂꯩꯕꯗꯣ
ꯑ
ꯑꯣ ꯑꯗꯨꯗꯣ ꯍꯥꯏꯕꯗꯤ ꯌꯥꯝꯗꯤ ꯌꯥꯝꯗꯦ ꯂꯥꯈ ꯑꯃ ꯑꯗꯨꯃꯥꯏꯅ ꯑꯗ ꯂꯧꯋꯤ
ꯑꯗꯨꯗꯤ ꯁꯨꯃꯥꯏꯟ ꯇꯧꯔꯖꯤ ꯏꯆꯦ ꯑꯗꯨ ꯏꯆꯦ ꯍꯣꯏꯒꯤ ꯑꯗꯨꯋꯥꯏꯗ ꯐꯥꯝ ꯀꯌꯥ ꯁꯨꯝ ꯌꯣꯟꯗꯧ ꯈꯣꯠꯇꯧꯕ ꯂꯩꯔꯗꯤ ꯄꯥꯎ ꯍꯥꯏꯐꯦꯠ ꯍꯥꯏꯕꯤꯔꯛꯑꯣ ꯏꯆꯦꯅ
ꯑꯣ ꯌꯥꯏꯌꯦ ꯌꯥꯏꯌꯦ ꯍꯥꯏꯔꯛꯀꯦ ꯑꯗꯣ ꯏꯅꯥꯎꯒꯤꯅ ꯐꯥꯝꯗꯣ ꯍꯥꯏꯗꯤ ꯀꯌꯥꯃꯨꯛ ꯂꯧꯅꯤꯡꯉꯤꯅꯣ ꯀꯃꯥꯏꯟ ꯇꯧꯕꯅꯣ
ꯑꯩꯖꯦ ꯐꯥꯝꯖꯦ ꯍꯥꯏꯗꯤ ꯐꯥꯝꯗꯣ ꯑꯝꯕꯥꯎ ꯂꯩꯇ꯭ꯔꯤꯕꯅꯤꯅ ꯆꯥꯎꯔꯥꯛꯄꯗꯤ ꯈꯪꯖꯗ꯭ꯔꯦ ꯑꯗꯣ ꯍꯥꯏꯗꯤ ꯎꯝ ꯑꯗꯨꯝ ꯉꯥꯗꯤ ꯑꯗꯨꯝ ꯉꯥꯁꯦ ꯂꯤꯁꯤꯡ ꯑꯅꯤ ꯑꯍꯨꯝ ꯊꯥꯗꯕ ꯌꯥꯕ ꯑꯗꯨꯒꯨꯝꯕ ꯄꯥꯝꯕ ꯏꯆꯦꯒꯤꯁꯦ
ꯑꯣ ꯑꯗꯨꯗꯤ ꯊꯥꯏꯅꯥꯒꯤ ꯐ꯭ꯔꯥꯝꯁꯦ ꯍꯥꯏꯕꯗꯤ ꯈꯤꯇꯪ ꯑꯆꯧꯕ ꯑꯣꯏꯅ ꯑꯃ ꯌꯦꯡꯁꯤꯔꯥ ꯀꯃꯥꯏꯅ ꯇꯧꯕꯅꯣ
ꯑꯗꯨ ꯏꯆꯦ ꯑꯆꯧꯕꯁꯤꯅ ꯑꯃꯨꯛ ꯂꯨꯄꯥ ꯀꯌꯥꯃꯨꯛ ꯂꯩꯗꯣꯏ ꯖꯥꯠꯅꯣ ꯏꯆꯦ
ꯎꯝ ꯆꯥꯎꯔꯛꯑꯒꯗꯤ ꯏꯅꯥꯎ ꯍꯥꯏꯗꯤ ꯂꯨꯄꯥ ꯂꯥꯛ ꯑꯃ ꯈꯤꯇꯪ ꯍꯦꯜꯂꯛꯇꯧ ꯃꯥꯜꯂꯤꯀꯣ ꯑꯅꯤ ꯑꯅꯤ ꯑꯍꯨꯝ ꯑꯗꯨꯃꯥꯏꯅ ꯂꯩꯔꯛꯇꯧ ꯃꯥꯜꯂꯦ
ꯑꯗꯨꯗꯤ ꯏꯆꯦ ꯍꯥꯏꯗꯤ ꯏꯆꯦꯅ ꯊꯤꯕꯤꯔꯣ ꯑꯗꯨꯗꯩꯗꯤ ꯀꯩꯒꯨꯝꯕ ꯏꯆꯦ ꯑꯗꯣ ꯍꯥꯏꯗꯤ ꯀꯩ ꯍꯥꯏꯇꯥꯔꯦ ꯐꯪ ꯈꯣꯠꯄ ꯑꯗꯨꯃꯥꯏꯅ ꯇꯥꯔꯗꯤ ꯄꯥꯎ ꯍꯥꯏꯐꯦꯠ ꯍꯥꯏꯕꯤꯔꯣ ꯍꯥꯏꯗꯤ ꯌꯣꯜꯂꯤꯕ ꯃꯄꯨꯗꯨꯒ ꯋꯥꯔꯤꯗꯣ ꯍꯥꯏꯐꯦꯠ ꯁꯥꯟꯅ ꯈꯣꯠꯂꯒꯀꯣ
ꯍꯣꯏ
ꯑꯗꯣ ꯏꯆꯦ ꯍꯣꯏ ꯐꯥꯝꯗꯨꯗꯗꯤ ꯉꯥ ꯃꯈꯜ ꯀꯔꯝ ꯀꯔꯝꯕ ꯀꯥꯗꯤ ꯊꯥꯗꯒꯦ
ꯉꯥꯁꯦ ꯑꯗꯨꯝ ꯍꯥꯏꯗꯤ ꯁꯨꯅꯕ ꯑꯗꯨꯝ ꯊꯥꯗꯔꯦ ꯍꯥꯏꯗꯤ ꯇꯨꯡꯍꯟꯕꯤ ꯉꯄꯥꯏ ꯀꯩꯀꯥ ꯂꯣꯏ ꯊꯥꯗꯔꯦ ꯑꯗꯣ ꯏꯅꯥꯎ ꯉꯥꯖꯦ ꯀꯣ ꯍꯥꯏꯗꯤ ꯄꯨꯂꯞ ꯊꯝꯃꯤꯟꯅꯕ ꯌꯥꯗꯕ ꯉꯥꯖꯨ ꯂꯩꯕꯅꯤꯀꯣ ꯍꯥꯏꯗꯤ ꯉꯥꯖ‌ꯦ ꯎꯝ ꯄꯨꯜꯂꯞ ꯊꯝꯃꯤꯟꯅꯔꯒꯗꯤ ꯑꯩꯈꯣꯏ ꯉꯥ ꯉꯥ ꯍꯥꯏꯗꯤ ꯉꯥ ꯃꯆꯥ ꯆꯥꯊꯣꯛꯄꯁꯦ ꯁꯤ ꯆꯥꯊꯣꯛꯈꯤꯗꯨꯏꯅꯦꯕ ꯑꯗꯨꯗꯨꯅ ꯍꯥꯏꯗꯤ ꯉꯄꯥꯏꯒꯨꯝꯕꯁꯤꯅ ꯈꯤꯇꯪ ꯇꯣꯉꯥꯟꯅꯒꯨꯝꯕ ꯊꯝꯕꯤꯕ
ꯑꯣ ꯉꯥꯄꯥꯏ ꯉꯥꯖꯤꯔ ꯏꯆꯦ ꯀꯩꯅꯣ ꯇꯧꯔꯤꯁꯤꯅ ꯍꯥꯏꯗꯤ ꯉꯥ ꯃꯆꯥ ꯆꯥꯊꯣꯛꯏꯁꯤꯅ ꯏꯆꯦ
ꯑꯪ ꯑꯥ ꯍꯥꯏꯗꯤ ꯉꯥ ꯉꯥ ꯑꯆꯧꯕꯁꯤꯡꯁꯤꯅ ꯃꯤ ꯈꯩ ꯉꯥ ꯃꯆꯥꯖꯤꯡꯖꯦ ꯑꯗꯩ ꯆꯥꯊꯣꯛꯄꯁꯨ ꯌꯥꯎꯋꯦꯕꯥ ꯑꯗꯨꯗꯨꯅ
ꯑꯗꯨꯗꯤ ꯏꯆꯦ ꯇꯨꯡꯍꯟꯕꯤꯒꯨꯝꯕ ꯑꯗꯒꯤꯗꯤ ꯔꯧꯒꯨꯝꯕ ꯑꯗꯒꯤꯗꯤ ꯁꯤꯜꯚꯔ ꯀꯥ꯭ꯔꯞ ꯀꯨꯝꯕꯖꯤꯗꯤ ꯏꯆꯦ ꯄꯨꯜꯂꯞꯅ ꯊꯝꯕ ꯌꯥꯕ꯭ꯔꯥ
ꯊꯝꯕꯖꯦ ꯎꯝ ꯁꯤꯜꯕꯔꯒ ꯔꯧꯒꯨꯝꯕ ꯒ꯭ꯔꯥꯁ ꯀꯥ꯭ꯔꯞꯀꯨꯝꯕꯖꯤꯗꯤ ꯍꯣꯏ ꯃꯣꯏꯖꯤꯗꯤ ꯀꯩꯁꯨ ꯊꯝꯃꯤꯟꯅꯕꯗ ꯀꯩꯁꯨ ꯀꯥꯏꯗꯦꯀꯣ ꯑꯗꯨꯗꯨꯒ ꯇꯨꯡꯍꯟꯕꯤꯒꯨꯝꯕ ꯑꯗꯩ ꯉꯄꯥꯏꯒꯨꯝꯕ ꯀꯩꯒꯨꯝꯕꯁꯤꯗꯤ ꯍꯥꯏꯗꯤ ꯃꯣꯏꯗꯤ ꯇꯣꯉꯥꯟꯅ ꯊꯝꯕꯤꯌꯣꯕ ꯍꯥꯏꯗꯤ ꯔꯧꯒꯨꯝꯕꯁꯤꯗꯤ ꯃꯣꯏ ꯍꯥꯏ ꯑꯇꯣꯞꯄ ꯉꯥꯅ ꯍꯦꯇ ꯆꯥꯊꯣꯛꯄꯤꯕꯅꯦꯕ ꯑꯗꯨꯗꯨꯅ ꯇꯣꯉꯥꯟꯅ ꯊꯝ ꯇꯥꯔꯦ
ꯍꯣꯏ ꯏꯆꯦ ꯑꯗꯨꯗꯤ ꯑꯩꯁꯨ ꯑ ꯐꯥꯝꯗ‌ꯣ ꯂꯧꯔꯒ ꯉꯥ ꯊꯥꯗꯔꯝꯗꯥꯏꯗ ꯏꯆꯦꯗꯒꯤ ꯍꯥꯏꯐꯦꯠ ꯑꯥ ꯀꯩꯅꯣ ꯇꯧꯔꯒꯦ ꯑꯥ ꯀꯩ ꯍꯥꯏꯇꯥꯔꯦ ꯁꯨꯝ ꯍꯥꯡꯈ‌ꯣꯠ ꯈꯔ ꯇꯧꯖꯔꯛꯀꯦꯀꯣ ꯏꯆꯦ
ꯍꯣ ꯍꯣꯏ ꯌꯥꯏꯌꯦ ꯌꯥꯏꯌꯦ
ꯑꯗꯣ ꯏꯅꯥꯎꯕꯨ ꯆꯥꯛ ꯏꯁꯤꯡꯒ ꯆꯥꯔꯕ꯭ꯔꯥ ꯀꯃꯥꯏꯅ ꯇꯧꯏ
ꯍꯣꯏ ꯏꯆꯦ ꯑꯩ ꯆꯥꯛ ꯇꯣꯛꯄꯗ ꯉꯥꯏꯖꯔꯤꯌꯦ ꯑꯗꯣ ꯏꯆꯦ ꯐꯣꯟ ꯇꯧꯔꯦ ꯇꯥꯥꯟ ꯆꯥꯔꯦꯅ ꯑꯩꯁꯨ ꯑꯩꯒꯤ ꯀꯩꯅꯣꯃꯥ ꯐꯥꯝ ꯂꯧꯕꯩꯗꯨ ꯍꯥꯏꯐꯦꯠ ꯍꯥꯏꯅꯤꯡꯗꯅ ꯂꯩꯔꯝꯃꯤꯅꯦ ꯉꯍꯥꯟꯗꯒꯤ ꯑꯗꯨ ꯏꯆꯦ ꯐꯣꯟ ꯇꯧꯋꯤꯗ‌ꯣ ꯇꯥꯟ ꯌꯥꯝ ꯆꯥꯔꯦ ꯏꯆꯦ
ꯑꯣ ꯍꯣꯏ ꯍꯣꯏ
ꯀꯩꯁꯨ ꯍꯤꯟꯖꯥꯡ ꯆꯥꯔꯕ
ꯑꯣ ꯏꯆꯦ ꯑꯩꯗꯤ ꯉꯁꯤꯗꯤ ꯎꯠꯇꯤ ꯑꯃ ꯊꯣꯡꯉꯒ ꯁꯤꯡꯖꯨ ꯄꯨꯡ ꯇꯧꯔ ꯆꯥꯔꯦ ꯑꯗꯣ ꯏꯆꯦ ꯑꯥ ꯏꯆꯦꯗꯤ ꯆꯥꯛ ꯏꯁꯤꯡ ꯒꯗꯤ ꯆꯥꯕꯤꯔꯕ꯭ꯔꯣ ꯏꯆꯦꯕꯣ
ꯑꯩꯗꯤ ꯆꯥꯛꯁꯦ ꯎꯝ ꯁꯥꯃꯟꯕꯖꯤꯗ ꯆꯥꯛꯁꯦ ꯑꯩꯗꯤ ꯍꯥꯏꯗꯤ ꯁꯥꯕꯖꯤꯗ ꯆꯥꯛꯁꯦ ꯆꯥꯅꯤꯡꯗꯗꯅ ꯑꯩꯗꯤ ꯆꯥꯛꯁꯦ ꯆꯥꯗ꯭ꯔꯤꯕꯀꯣ
ꯑꯣ
ꯍꯥꯏꯕꯗꯤ ꯁꯥꯕꯖꯤꯗꯅꯦ
ꯑꯗꯨꯅꯤꯅ‌ꯦ ꯁꯥꯕꯩ ꯆꯥꯡꯁꯤꯖꯨ ꯆꯨꯝ ꯆꯨꯝ ꯅꯣꯡꯃ ꯅꯣꯡꯃꯩ ꯍꯦꯟꯀꯠꯂꯦ ꯑꯗꯩꯗꯤ ꯍꯥꯏꯕꯋꯥꯅꯤ ꯎꯝ ꯅꯨꯡꯁꯥꯖꯦ ꯁꯥꯒꯠꯂꯗꯤ ꯏꯆꯦ ꯆꯥꯛꯀꯖꯤꯖꯨ ꯑꯗꯨꯝ ꯆꯥꯅꯤꯡꯕ ꯐꯥꯎꯔꯛꯇꯕꯗꯣ
ꯍꯣꯏꯅꯦ
ꯆꯥꯅꯤꯡꯕ ꯐꯥꯎꯗ꯭ꯔꯕꯅꯤꯅ ꯑꯃꯨꯛ ꯆꯥꯈꯥꯎꯗꯣ ꯅꯨꯡ ꯁꯣꯛꯂꯛꯀꯗꯨꯔꯤꯅꯦ
ꯑꯗꯨꯗꯒꯤ ꯑꯩꯖꯦ ꯊꯕꯛ ꯆꯠꯊꯣꯛꯎꯕꯒꯤꯅꯦ ꯕꯖꯥꯔꯗ ꯍꯥꯏꯗꯤ ꯑꯆꯥꯄꯣꯠ ꯀꯩꯀꯩꯖꯨ ꯈꯔ ꯆꯥꯁꯤꯜꯂꯛꯑꯕ
ꯎꯝꯍꯨꯝ
ꯑꯗꯨꯗꯨꯅ ꯑꯩꯖꯦ ꯆꯥꯅꯤꯡꯗ꯭ꯔꯕ
ꯑꯗꯨ ꯑꯥ ꯏꯆꯦꯒꯤ ꯑꯥ ꯐꯥꯝ ꯀꯩꯀꯥ ꯁꯦꯟꯅꯕꯩ ꯃꯤ ꯊꯝꯕꯗꯣ
ꯎꯝ
ꯑꯗꯨ ꯀꯔꯥꯏꯗꯒꯤ ꯃꯤꯅ ꯃꯤ ꯑꯇꯣꯞꯄꯅ ꯁꯦꯅꯍꯟꯕ꯭ꯔꯥ ꯅꯠꯇ꯭ꯔꯒ ꯏꯆꯦ ꯍꯣꯏꯒꯤ ꯏꯃꯨꯡꯒꯤ ꯃꯤꯅ ꯑꯗꯨꯝ ꯁꯦꯟꯅꯕ꯭ꯔꯣ
ꯁꯤꯌꯨ ꯎꯝ ꯌꯥꯝ ꯂꯥꯞꯅ ꯖꯨ ꯊꯤꯔꯨꯗ꯭ꯔꯦ ꯍꯥꯏꯕꯗꯤ ꯂꯥꯞꯅ ꯂꯩꯔꯒ ꯀꯩꯅꯣ ꯇꯧꯅꯕꯅꯦꯅ ꯍꯥꯏꯗꯤ ꯑꯥ ꯈꯣꯏ ꯂꯩꯀꯥꯏꯒꯤ ꯁꯨꯝ ꯑꯅꯛꯄ ꯑꯗꯒꯤ ꯋꯥꯁꯨ ꯍꯥꯏꯩꯗꯣꯛ ꯍꯥꯏꯖꯤꯟꯖꯨ ꯌꯥꯕ ꯑꯗꯨꯝ ꯑꯅꯛꯄꯗꯒꯤ ꯈꯨꯜ ꯂꯩꯀꯥꯏꯗꯒꯤ ꯑꯗꯨꯝ ꯇꯧꯔꯒ ꯊꯝꯃꯦ
ꯑꯣ ꯑꯣ ꯑꯗꯨꯗꯤ ꯑꯥ ꯑꯥ ꯑꯩꯗꯤ ꯈꯔ ꯂꯥꯛꯄꯦꯗꯅ ꯏꯆꯦ
ꯎꯝ
ꯑꯗꯨꯗꯨꯅ ꯂꯥꯛꯊꯣꯛ ꯂꯥꯛꯁꯤꯟ ꯇꯧꯕꯁꯨ ꯌꯥꯝ ꯐꯔꯛ ꯇꯥꯗꯧ ꯑꯣꯏꯕꯅꯤꯅ ꯏꯆꯦ ꯍꯣꯏꯅ ꯑꯥ ꯂꯧꯕꯤꯔꯤꯗꯣ ꯍꯥꯏꯗꯤ ꯃꯤ ꯈꯪꯅ ꯆꯥꯟꯅꯕ ꯈꯣꯠꯄ ꯑꯗꯨꯃꯥꯏꯅ ꯂꯩꯕ ꯑꯣꯏꯕꯅꯤ ꯏꯆꯦꯍꯣꯏꯅ ꯑꯩꯒꯤꯖꯨ ꯏꯆꯦꯗ ꯏꯆꯦ ꯑꯣꯏꯅ ꯌꯥꯝ ꯊꯥꯖꯕ ꯃꯤ ꯑꯃ ꯍꯦꯛ ꯑꯗꯨ ꯌꯦꯡꯕꯤꯕ ꯌꯥꯒꯗ꯭ꯔꯣ ꯏꯆꯦ
ꯌꯥꯅꯤ ꯌꯥꯅꯤ ꯍꯥꯏꯗꯤ ꯁꯨꯝ ꯀꯩꯅꯣ ꯇꯧꯕ ꯈꯔ ꯀꯩꯅꯣ ꯅꯛꯄ ꯃꯤ ꯑꯃ ꯈꯜꯂꯒꯀꯣ
ꯎꯝ
ꯑꯗꯨꯝ ꯊꯝꯕ ꯌꯥꯅꯤ ꯏꯅꯥꯎꯅ ꯁꯪꯉꯀꯥꯟꯗ ꯑꯃꯨꯛ ꯃꯨꯛ ꯌꯦꯡꯖꯟ ꯂꯥꯛꯑꯥꯁꯨ
ꯍꯣꯏꯅꯦ ꯑꯗꯣ ꯏꯆꯦ ꯍꯣꯏꯒꯤ ꯑꯥ ꯄꯩꯁꯥ ꯃꯣꯏꯒꯤ ꯁꯦꯟꯅꯕꯒꯤ ꯄꯩꯁꯥ ꯃꯃꯟ ꯈꯣꯠꯄꯖꯦ ꯀꯥ ꯀꯌꯥ ꯀꯌꯥꯃꯨꯛꯀꯗꯤ ꯄꯤꯅꯒꯦ ꯏꯆꯦ
ꯃꯣꯏꯖꯦ ꯊꯥꯗ ꯎꯝ ꯂꯤꯁꯤꯡ ꯃꯉꯥ ꯑꯗꯨꯃꯥꯏꯅ ꯁꯥꯏꯌꯦ ꯍꯥꯏꯗꯤ ꯃꯣꯏꯗꯣ ꯋꯥꯅ ꯇꯧꯔꯤꯕꯅꯤꯅ
ꯑꯥ ꯑꯗꯨꯏꯖꯨ ꯃꯣꯏꯖꯦ ꯎꯝ ꯑꯍꯤꯡ ꯑꯥꯟꯖꯨ ꯑꯗꯨꯝ ꯐꯥꯝꯗ ꯂꯩꯕ꯭ꯔ ꯅꯠꯇ꯭ꯔꯥ ꯀꯃꯥꯏꯅ ꯇꯧꯋꯤ ꯏꯆꯦ
ꯂꯩꯌꯦ ꯍꯥꯏꯗꯤ ꯑꯍꯤꯡ ꯑꯍꯤꯡꯁꯨ ꯂꯦꯛꯇꯕꯖꯦ ꯌꯥꯗꯕ ꯍꯥꯏꯗꯤ ꯄꯣꯠꯁꯨ ꯃꯌꯥꯝ ꯑꯃ ꯊꯥꯔꯤꯕꯅꯤꯅꯅꯦ ꯄꯣꯠ ꯇꯣ ꯁꯪꯗꯕꯁꯨ ꯌꯥꯗꯕ ꯑꯗꯨ ꯑꯗꯒꯤ ꯑꯍꯤꯡꯗꯣ ꯑꯗꯨꯝ ꯂꯦꯛꯑꯦ ꯃꯣꯏ ꯂꯩꯔꯦ ꯅꯣꯡ ꯐꯥ ꯗꯣꯛ ꯑꯌꯨꯛ ꯅꯨꯡꯊꯤꯟꯗ ꯉꯥꯏꯍꯥꯛ ꯃꯌꯨꯝ ꯆꯠꯅꯤꯡꯉꯁꯨ ꯆꯠꯂꯨꯔꯦ ꯑꯗꯨꯒ ꯑꯗꯨꯝ ꯑꯍꯤꯡꯗꯤ ꯂꯩꯔꯦ
ꯑꯣ ꯏꯆꯦ ꯑꯗꯨꯗꯤ ꯎꯝ ꯑꯩꯒꯤꯗꯨ ꯍꯥꯏ ꯄꯤꯔꯨ ꯏꯆꯦ ꯍꯣꯏꯅ ꯍꯥꯏꯐꯦꯠ ꯑꯗꯨꯃꯥꯏꯅ ꯄꯩꯁꯥ ꯅꯨꯡꯁꯥ ꯍꯥꯏꯗꯤ ꯃꯣꯏꯅ ꯌꯥꯃꯟꯗꯦ ꯍꯥꯞꯄꯣ ꯍꯥꯏꯔꯁꯨ ꯑꯗꯨꯝ ꯍꯥꯞꯀꯦ ꯍꯥꯏꯕ ꯀꯣ ꯏꯆꯦ ꯍꯥꯏꯕꯋꯥꯅꯤ ꯍꯧꯖꯤꯀꯥꯟꯖꯤ ꯊꯕꯛꯁꯤ ꯁꯨꯅꯐꯝ ꯂꯩꯇꯕꯁꯤꯗ ꯆꯥꯅ ꯊꯛꯅꯕꯁꯨ ꯂꯣꯏ ꯋꯥꯅꯔꯕꯅꯤꯅ ꯃꯣꯏꯅ ꯑꯩꯈꯣꯏꯒꯤ ꯇꯧꯕꯤꯔꯗꯤ ꯑꯩꯈꯣꯏꯅꯁꯨ ꯃꯣꯏꯒꯤ ꯋꯥꯠꯇꯅꯕ ꯃꯇꯦꯡ ꯏꯇꯦꯡ ꯑꯗꯨꯝ ꯄꯥꯡꯉꯛꯀꯅꯤꯅ ꯍꯥꯏꯕꯤꯌꯨ ꯏꯆꯦꯅ
ꯇꯥꯟꯅꯔꯒ ꯈꯣꯠꯂꯒ ꯑꯗꯨꯝ ꯇꯧꯔꯁꯤ
ꯍꯣꯏ ꯑꯗꯣ ꯏꯆꯦꯕꯨ ꯎꯝ ꯊꯕꯛ ꯆꯠꯊꯣꯛꯑꯦ ꯍꯥꯏꯗꯨꯕꯨ ꯀꯔꯤ ꯊꯕꯛꯅꯣ ꯏꯆꯦ
ꯑꯥ ꯑꯩꯖꯦ ꯄꯣꯠ ꯂꯧꯕ ꯆꯠꯂꯨꯕꯅꯦ ꯑꯗꯨꯗꯩꯗ ꯇ ꯍꯜꯂꯛꯄꯗꯨꯗ ꯊꯦꯡꯁꯨ ꯊꯦꯡꯉꯕ
ꯎꯝ ꯑꯣ
ꯏꯅꯥꯎꯕꯨ ꯍꯧꯖꯤꯛ ꯀꯩꯗꯧꯔꯝꯃꯤꯅꯣ
ꯏꯆꯦ ꯑꯩꯁꯦ ꯆꯥꯛ ꯇꯣꯛꯄꯒꯤ ꯉꯥꯏꯍꯥꯛ ꯁꯨꯝ ꯑꯏꯪ ꯑꯁꯥꯕ ꯈꯥꯡꯕ ꯑꯣꯏꯅ ꯑꯩꯈꯣꯏꯒꯤ ꯍꯤꯡꯒꯣꯜ ꯃꯇꯣꯟꯗ ꯑ ꯎ ꯄꯥꯝꯕꯤ ꯄꯔꯦꯡ ꯁꯥꯟꯅ ꯍꯧꯕꯗꯣ ꯏꯆꯦ ꯑꯗꯨꯗꯣ ꯃꯈꯣꯡꯗꯨ ꯐꯖꯅ ꯁꯦꯡꯗꯣꯛꯑꯒ ꯍꯥꯏꯗꯤ ꯃꯥꯒꯤ ꯑꯀꯣꯏꯕ ꯃꯈꯣꯡꯗꯨꯅ ꯂꯩꯕꯥꯛ ꯑꯣꯏꯍꯜꯂꯖꯨ ꯎꯝ ꯀꯩꯅꯣ ꯇꯧꯔꯦ ꯕꯦꯂꯥꯝꯕꯗꯤ ꯍꯥ ꯊꯤꯠꯂꯒ ꯍꯩꯖꯤꯜꯂꯤ ꯍꯥꯏꯗꯤ ꯅꯣꯡ ꯏꯁꯤꯡ ꯇꯥꯕ ꯈꯣꯠꯊꯣꯛꯄ ꯇꯧꯔꯛꯄꯗ ꯆꯠꯊꯣꯛ ꯆꯠꯁꯤꯟ ꯇꯧꯕꯗꯣ ꯅꯨꯡꯉꯥꯏꯇꯦꯅ ꯑꯗꯨꯒꯤ ꯌꯥꯝ ꯄꯥꯛꯅ ꯑꯣꯏꯅ ꯍꯩꯔꯦ ꯑꯗꯨꯗꯨꯅ ꯍꯥꯏꯗꯤ ꯉꯥꯏꯍꯥꯛꯄꯛ ꯀꯥꯂꯦꯟ ꯃꯇꯝꯗ ꯌꯥꯝꯅ ꯅꯨꯡꯉꯥꯏꯕ ꯃꯐꯝ ꯉꯣꯟ ꯑꯣꯏꯈ꯭ꯔꯦ ꯐꯛꯅꯨꯡ ꯍꯥꯏꯐꯦꯠ ꯊꯥ ꯈꯣꯠꯜꯂ ꯇꯧꯔꯒ ꯍꯤꯐꯝ ꯆꯥꯐꯝ ꯑꯣꯏꯕ ꯑꯗꯨꯅ ꯑꯗꯨꯗ ꯉꯥꯍꯥꯛ ꯊꯣꯛꯂꯛꯑ ꯍꯛꯆꯤꯡ ꯂꯥꯡꯉꯝꯕꯅꯤ ꯍꯥꯏꯗꯤ ꯑꯩꯈꯣꯏ ꯌꯨꯝꯊꯪꯅꯕꯒꯤ ꯑꯉꯥꯡꯖꯤꯡ ꯑꯗꯩꯗꯤ ꯏꯟꯅꯝ ꯍꯣꯏ ꯇꯧꯔꯒ ꯃꯌꯥꯝ ꯂꯩꯃꯤꯟꯅꯔꯝꯃꯤꯅꯤ ꯍꯛꯆꯤꯠ ꯂꯥꯡꯉꯒ
ꯎꯝ ꯐꯩꯌꯦ ꯐꯩ ꯍꯥꯏꯗꯤ ꯎꯝ ꯌꯨꯝꯒꯤ ꯑꯄꯣꯠꯄ ꯁꯨꯃꯥꯏꯅ ꯎ ꯋꯥ ꯊꯥꯖꯤꯟꯕ ꯍꯥꯏꯖꯤꯖꯨ ꯅꯨꯡꯉꯥꯏꯔꯤꯅꯤꯗꯣ ꯍꯥꯡꯆꯤꯠ ꯉꯍꯥꯛ ꯂꯥꯡꯅꯤꯡꯉꯁꯨ ꯂꯥꯡꯅꯕ ꯑꯗꯨ ꯎꯝ ꯏꯅꯥꯎ ꯍꯣꯏꯒꯤ ꯍꯩ ꯔꯥꯒꯗꯤ ꯀꯔꯤ ꯀꯔꯤ ꯍꯧꯔꯤ
ꯍꯩꯖꯦ ꯑꯩꯈꯣꯏꯒꯤ ꯀꯔꯤ ꯏꯤꯡꯈꯣꯜꯒꯤ ꯑꯋꯥꯡꯂꯣꯝ ꯊꯪꯕꯒꯤ ꯁꯥꯏꯠꯂꯣꯝꯗꯣ ꯑꯗꯨꯗ ꯆꯝꯄ꯭ꯔꯥꯒ ꯀꯣꯝꯂꯥꯒ ꯄꯥꯝꯕꯤ ꯃꯔꯤ ꯃꯔꯤ ꯊꯥꯔꯤꯌꯦ ꯑꯗꯨꯗꯨꯒ ꯑꯩꯒꯤ ꯍꯦꯛ ꯁꯨꯃꯥꯡꯒꯤ ꯃꯃꯥꯡ ꯑꯣ ꯑꯗꯨꯗꯨꯅ ꯍꯩꯅꯧ ꯄꯥꯡꯕꯤ ꯑꯅꯤ ꯑꯍꯨꯝ ꯑꯝꯒ ꯄꯥꯜꯂꯤ ꯏꯆꯦ
ꯑꯣ ꯍꯧꯅꯧ ꯆꯝꯄ꯭ꯔꯥ ꯀꯣꯝꯂꯥꯒꯤꯗꯤ ꯍꯥꯏꯗꯤ ꯀꯗꯥꯏꯗꯒꯤ ꯂꯧꯔꯒ ꯊꯥꯏ
ꯀꯣꯝꯂꯥꯖꯦ ꯏꯆꯦ ꯍꯥꯏꯗꯤ ꯑꯥ ꯀꯥꯛꯆꯤꯡ ꯂꯝꯈꯥꯏ ꯑꯗꯨꯋꯥꯏꯗꯒꯤ ꯃꯣꯏꯒꯤ ꯎꯝ ꯐꯖꯅ ꯐꯥꯝꯍꯥꯎꯁ ꯇꯧꯅ ꯇꯧꯕ ꯍꯥꯏꯗꯤ ꯍꯩ ꯃꯈꯜ ꯃꯈꯜ ꯁꯨꯅ ꯆꯥꯔ ꯐꯪꯐꯝ ꯑꯃ ꯂꯩꯌꯦ ꯑꯗꯨꯗꯒꯤ ꯎ ꯑꯗꯨꯗꯒꯤ ꯂꯧꯔꯒ ꯊꯥꯏꯌꯦ ꯑꯩꯗꯤ ꯃꯤ ꯈꯔ ꯑꯃꯅ ꯍꯥꯏꯅꯩꯌꯦꯕ ꯍꯣ ꯏꯆꯦ ꯑꯩꯗꯤ ꯑꯁ ꯃꯣꯏꯗ ꯄꯥꯥꯛꯂ ꯄꯨꯔꯛꯗꯣ ꯌꯨꯝ ꯌꯧꯔꯒ ꯀꯦꯟꯕꯅꯤ ꯈꯣꯠꯄꯅꯤ ꯐꯖꯅ ꯄꯥꯟꯗꯦ ꯈꯣꯠꯇꯦ ꯑꯗꯨꯃꯥꯏꯅ ꯍꯥꯏꯅꯩꯕꯀꯣ ꯏꯆꯦ ꯑꯗꯨ ꯍꯥꯏꯋꯥꯅꯤ ꯄꯥꯝꯕꯤ ꯈꯨꯗꯤꯡꯃꯛ ꯑꯩꯈꯣꯏꯅ ꯐꯖꯅ ꯀꯦꯌꯔ ꯂꯧꯕꯤꯔꯗꯤ ꯂꯣꯏ ꯄꯥꯟꯗꯕ ꯂꯩꯇꯦ ꯂꯣꯏ ꯄꯥꯜꯂꯤꯁꯦ ꯍꯧꯖꯤꯛ ꯀꯣꯝꯂꯥꯗꯣ ꯀꯌꯥꯝꯗꯤ ꯐꯖꯔꯦ ꯋꯥꯡ ꯆꯥꯎꯔꯗꯅ ꯍꯥꯏꯗꯤ ꯀꯣꯝꯂꯥꯒꯁꯤꯁꯨ ꯑꯗꯨꯝ ꯑ ꯀꯩ ꯍꯥꯏꯇꯥꯔꯦ ꯑ ꯎꯕꯗ ꯄꯥꯝꯕꯤꯗꯣ ꯄꯤꯛꯆꯔꯁꯨ ꯌꯨꯝꯒꯩ ꯄꯥꯝꯗꯣ ꯑꯣꯏꯌꯦꯕ ꯏꯆꯦ ꯑꯗꯨ ꯏꯆꯦꯅ ꯍꯌꯦꯡ ꯂꯥꯛꯄꯗ ꯌꯦꯡꯉꯣ ꯀꯣꯝꯂꯥꯀꯥꯗꯣ ꯑꯩ ꯈꯨꯄꯥꯟꯗꯣ ꯑꯣꯟꯊꯣꯛ ꯐꯖꯈ꯭ꯔ ꯄꯣꯠꯅꯤ ꯑꯗꯨꯅꯦ ꯏꯆꯦꯅ ꯆꯥꯅꯤꯡꯉꯁꯦ ꯈꯔ ꯍꯦꯛꯑꯒ ꯄꯨꯒꯣ ꯀꯣꯝꯂꯥ ꯑꯗꯩꯗꯤ ꯆꯝꯄ꯭ꯔꯥ ꯄꯂꯤꯒꯤꯦꯗꯣ ꯆꯝꯄ꯭ꯔꯁꯤꯗꯤ ꯃꯇꯝꯕꯨꯗꯤ ꯂꯣꯏꯁꯤꯜꯂꯛꯑꯦ ꯏꯆꯦ ꯑꯗꯨ ꯑꯣꯏꯔꯁꯨ ꯀꯩ ꯍꯥꯏꯇꯥꯔꯦ ꯑꯗꯨꯝ ꯆꯥꯎꯅ ꯈꯔꯕꯨꯗꯤ ꯆꯥꯎꯔꯒꯁꯨ ꯂꯟꯅ ꯄꯥꯜꯂꯦꯕ ꯆꯝꯄ꯭ꯔꯥꯁꯤꯅ ꯑꯗꯣ ꯄꯥꯝꯕꯤ ꯑꯃꯗꯤ ꯑꯥ ꯄꯤꯛꯑꯒ ꯃꯍꯤ ꯍꯣꯝꯕꯤꯗꯨꯅꯦꯕꯀꯣ ꯏꯆꯦ ꯑꯗꯨꯗꯨꯅ ꯖꯥꯝ ꯑꯗꯨꯗꯤ ꯄꯥꯟꯕ ꯍꯧꯔꯛꯇ ꯉꯥꯏꯔꯤꯌꯦ